ꯍꯥꯎ ꯍꯥꯎ ꯇꯥꯃꯣ ꯇꯥꯏꯌꯦ
ꯑꯥ ꯑꯁ ꯀꯩꯅꯣ ꯀꯨꯏꯅ ꯇꯧꯗ꯭ꯔ ꯃꯇꯨꯡꯗ ꯀꯩꯅꯣ ꯉꯁꯥꯏ ꯁꯤꯗꯤ ꯏꯌꯥꯝꯕꯒꯤ ꯈꯣꯟꯖꯦꯜꯒ ꯇꯥꯏꯈꯣ
ꯎꯝ ꯀꯩ ꯍꯥꯏꯇꯥꯔꯦ ꯑꯩꯁꯨ ꯌꯥꯝ ꯋꯥꯅ ꯐꯪꯅ ꯍꯦꯛꯇ ꯇꯧꯅꯤꯡꯗꯅ ꯇꯧꯔꯛ ꯍꯧꯗꯤ ꯅꯠꯇꯦ ꯑꯗꯨꯒ ꯌꯥꯝ ꯇꯥꯡꯅ ꯍꯪꯅ ꯇꯧꯖꯔꯛꯏꯅꯦ
ꯑꯣꯍ ꯑꯣ ꯑꯗꯨꯅꯦ ꯃꯈꯣꯟꯁꯨ ꯇꯥꯗ ꯀꯨꯏꯔꯦ ꯏꯌꯥꯝꯕꯒꯤ ꯁꯛꯐꯝꯁꯨ ꯎꯗ ꯀꯨꯏꯔꯦ
ꯅꯪ ꯀꯃꯥꯏꯅ ꯇꯧꯔꯤꯒꯦ ꯍꯥꯏꯁꯦ ꯑꯩꯁꯨ ꯑꯗꯨꯅꯦ ꯍꯥꯏ
ꯑꯩꯕꯨꯗꯤ ꯍꯧꯖꯤꯛ ꯑꯗꯨꯝ ꯆꯥꯛ ꯆꯥꯔꯦ ꯆꯥꯛ ꯆꯥꯊꯣꯛꯑꯒ ꯑ ꯐꯣꯟ ꯌꯦꯡꯉꯝꯃꯅꯦ
ꯑꯣ ꯍꯧꯖꯤꯛꯀꯥꯟꯗꯤ ꯄꯨꯕ ꯀꯩ ꯍꯥꯏꯇꯥꯔꯦ ꯐꯨꯠꯕꯣꯜꯒꯁꯨ ꯁꯥꯟꯅꯗꯥꯏꯅꯦ
ꯑ ꯁꯥꯟꯅꯔꯤ
ꯎꯝ
ꯑꯁ ꯉꯁꯤꯗꯤ ꯑꯩꯈꯣꯏ ꯏꯌꯥꯝꯕ ꯏꯌꯥꯝꯕꯒꯤ ꯐ꯭ꯔꯦꯟꯗꯣ ꯃꯥꯅ ꯉꯁꯤꯒꯤ ꯂꯩꯀꯥꯏꯒꯤ ꯑꯣꯄꯣꯅꯦꯟ ꯃꯥꯒꯤ ꯑꯣꯄꯣꯅꯦꯟꯉꯩꯗꯣ ꯂꯣꯏ ꯊꯣꯝꯗꯠꯈ꯭ꯔꯦꯗꯅ꯫ ꯑꯗꯨꯗꯩꯩꯗꯤ ꯑꯗꯒꯤ ꯄ꯭ꯔꯣꯖꯦꯛꯇꯣ ꯄ꯭ꯔꯣꯖꯦꯛ ꯂꯩꯊꯔꯨꯔ ꯃꯥꯜꯂꯦ ꯑꯗꯩꯗꯤ ꯁꯣꯔꯣꯛꯇ ꯀꯥꯞꯅꯦꯅ ꯍꯧꯖꯤꯛ ꯀꯟꯅ ꯇꯧꯍꯧꯔꯤ ꯃꯣꯏ ꯀꯥꯡꯕꯨ
ꯑꯁ ꯑꯗꯨꯗꯤ ꯌꯥꯝꯅ ꯐꯖꯔꯒ ꯐꯖꯅ ꯌꯦꯡꯒꯗꯕ ꯑꯩꯒꯤ ꯑꯣꯏꯗꯤ ꯐꯖꯅ ꯐꯝꯊꯔ ꯌꯦꯡꯉꯒꯀꯣ ꯑꯗꯨꯛꯀꯤ ꯃꯇꯤꯛ ꯍꯔꯥꯎꯔꯒ ꯀꯩ ꯍꯥꯏꯔꯦ ꯋꯥ ꯋꯥ ꯂꯥꯎꯕ ꯃꯇꯥꯡꯅꯤ ꯑꯗꯨꯗꯤ ꯌꯥꯝꯅ ꯇꯥꯡꯅ ꯐꯪꯕ ꯄꯣꯠꯅꯤ ꯄꯨꯟꯁꯤ ꯁꯤꯒꯤ ꯑꯣꯏꯅꯗꯤ ꯑꯩꯈꯣꯏꯅꯗꯤ ꯌꯥꯝꯅ ꯋꯥꯅꯗꯤ ꯐꯪꯉꯒꯁꯨ ꯑꯗꯨꯗꯤ ꯅꯣꯏꯗꯗꯤꯗꯤ ꯌꯥꯝ ꯇꯥꯡꯅ ꯐꯪꯕꯒ ꯆꯞ ꯃꯥꯟꯅꯩꯅꯤ ꯆꯍꯤ ꯑꯃꯒꯤ ꯃꯇꯨꯡꯗꯀꯣ ꯆꯍꯤ ꯅꯠꯇꯦ ꯆꯍꯤ ꯃꯔꯤꯒꯤ ꯃꯇꯨꯡꯗ ꯍꯥꯏꯇꯥꯔꯦ
ꯑꯦ ꯑꯗꯣ ꯑꯩꯈꯣꯏꯁꯨ ꯀꯩ ꯇꯧꯕꯅꯤꯗ ꯄꯨꯡ ꯃꯣꯏ ꯄꯨꯡ ꯇꯥꯏꯃꯤꯡꯗꯣ ꯈꯤꯇꯪꯒ ꯍꯧꯕꯒꯤ ꯑꯩꯈꯣꯏꯒꯤ ꯔꯦꯐꯤꯅꯒ ꯄꯤꯛ ꯈꯣꯡꯕ ꯇꯥꯏꯃꯤꯡ ꯑꯃ ꯃꯤꯅꯤꯠ ꯑꯃ ꯑꯅꯤꯒ ꯆꯦꯟꯅꯔꯀꯥꯟꯗꯣ ꯑꯗꯨꯀꯥꯟꯗ ꯊꯣꯛꯀꯦꯅ ꯇꯧꯔꯝꯕꯅꯦ
ꯍꯣꯏꯅꯦ ꯍꯣꯏꯅꯦ ꯑꯗꯨ ꯑꯗꯨ ꯉꯁꯤ ꯀꯩꯀꯩꯅꯣ ꯇꯥꯔꯤꯗꯣ
ꯉꯁꯤꯁꯦ ꯀꯩꯅꯣ ꯑꯩ ꯀꯥꯎꯔꯦ ꯑꯥ ꯌꯥꯗ꯭ꯔꯕꯅꯤꯅꯦ ꯀꯣꯛꯁꯦ ꯉꯁꯤꯖꯦ ꯑꯌꯨꯛꯀꯤꯗꯤ ꯌꯦꯡꯍꯧꯋꯦꯕꯀꯣ
ꯀꯩꯅꯣꯒ- ꯀꯩꯅꯣꯒ ꯇꯥꯕꯗꯣ ꯖꯞ ꯑꯥ ꯖꯄꯥꯟꯒ ꯕ꯭ꯔꯖꯤꯜ
ꯑ ꯉꯔ ꯑꯌꯨꯛꯇ ꯖꯄꯥꯟ ꯕꯖꯤꯟꯒ ꯇꯥꯔꯦ ꯑꯗꯒꯤ ꯑꯗꯨꯒ ꯅꯦꯗꯔꯂꯦꯟꯒ ꯃꯣꯔꯣꯛꯀꯣꯒ ꯇꯥꯕ
ꯑꯣ ꯑꯣ ꯑꯣ ꯑꯣ ꯑꯣ ꯍꯣꯏ ꯌꯦꯡꯉꯨ ꯌꯦꯡꯉꯨ ꯍꯣꯔꯦꯟ ꯊꯣꯛꯑꯒ ꯐꯖꯅ
ꯎ ꯆꯥꯛ ꯏꯁꯤꯡ ꯆꯥꯔꯕꯣ ꯀꯃꯥꯏꯅ ꯇꯧꯔꯒꯦ
ꯆꯥꯔꯦ ꯆꯥꯛ ꯆꯥꯔꯦ ꯑꯩ ꯑꯩꯈꯣꯏ ꯍꯋꯥꯏꯅꯦ ꯑꯗꯨꯗꯒꯤ ꯌꯦꯟ ꯌꯦꯟ ꯊꯣꯡꯉꯒ ꯇꯧꯔꯒ ꯆꯥꯔꯦ
ꯑꯣ ꯏꯌꯥꯝꯕꯥ ꯍꯧꯖꯤꯛ
ꯑꯗꯨ ꯑꯩ ꯑꯩ ꯁꯤꯂꯣꯡꯗ ꯂꯩꯔꯤ ꯑ ꯀꯩꯅꯣ ꯇꯧꯕ꯭ꯔꯣ ꯅꯣꯏ ꯑꯗꯣꯝꯗ ꯁꯥꯕ꯭ꯔꯥ ꯌꯥꯝ ꯏꯪꯕ꯭ꯔꯣ
ꯑꯁ ꯑꯩꯈꯣꯏꯔꯣꯝꯒꯤꯁꯦ ꯁꯨꯃꯥꯏꯅ ꯇꯧꯋꯦ ꯑꯩꯈꯣꯏꯒꯤ ꯅꯨꯡꯁꯥ ꯁꯥꯔꯒ ꯍꯨꯃꯥꯡ ꯊꯣꯛꯄ ꯀꯥꯟꯗ ꯆꯅꯞ ꯆꯅꯞ ꯆꯅꯞ ꯂꯥꯎꯕꯤ ꯑꯃ ꯂꯩꯗꯥꯏꯅꯦ ꯍꯨꯃꯥꯡꯗꯤ ꯑꯣꯔꯣ ꯑꯣꯔꯣ ꯇꯥꯕ ꯅꯠꯇꯕ ꯑꯃ ꯈꯤꯇꯪ ꯍꯦꯛ ꯇꯥꯔꯒ ꯍꯛꯆꯥꯡꯗ ꯅꯞꯄꯤꯗꯣ ꯀꯝꯄ꯭ꯂꯦꯛꯁꯟ ꯊꯣꯛꯇꯕꯗꯣ
ꯑꯥ ꯑꯥ ꯑꯥ ꯑꯥ
ꯈꯨꯠꯁꯥꯅꯤ ꯍꯧꯖꯤꯛ ꯇꯧꯔꯤꯁꯦ ꯄꯨꯔ ꯃꯩꯗꯅꯤꯗ
ꯍꯣꯏꯅꯦ ꯑꯗꯣ ꯑꯩꯈꯣꯏ ꯁꯤꯗꯅ ꯅꯣꯡꯅꯃꯨꯛ ꯀꯩ ꯍꯥꯏꯇꯥꯔꯦ ꯅꯣꯡ ꯇꯥꯔꯒ ꯌꯥꯝ ꯌꯥꯝꯅ ꯐꯖꯔꯒ ꯀꯩ ꯍꯥꯏꯇꯥꯔꯦ ꯐꯖꯅ ꯏꯪꯅ ꯆꯤꯛꯅ ꯂꯩꯕꯒꯤ ꯌꯥꯕꯒꯤ ꯃꯑꯣꯡ ꯂꯩ ꯗꯅꯤ ꯂꯩꯁꯦ
ꯁꯤꯂꯣꯡ ꯁꯤꯂꯣꯡ ꯀꯥꯏꯋꯥꯏꯗꯅꯣ ꯏꯌꯥꯝꯅ ꯂꯩꯔꯤꯕꯣ
ꯁꯤꯂꯣꯡ ꯃꯦꯘꯂꯌꯥꯗ ꯃꯦꯘꯂꯌꯥ ꯁꯤꯂꯣꯡ ꯗꯥꯏꯔꯦꯛ ꯁꯤ ꯇꯤ ꯍꯥꯏꯔꯒꯗꯤ ꯑꯩꯈꯣꯏꯁꯦ ꯂꯥꯏꯕ ꯈ꯭ꯔ ꯍꯥꯏꯇꯥꯔꯦ
ꯑꯥ ꯑꯁꯥ ꯑꯗꯨꯗꯤ ꯃꯣꯏꯒꯤ ꯑꯥ ꯀꯩ ꯀꯩ ꯀꯩ ꯀꯩ ꯑꯥ ꯆꯦꯔꯥꯄꯨꯟꯖꯤ
ꯎꯝ ꯆꯤꯔꯥꯄꯨꯟꯖꯤ ꯂꯩꯔꯤ ꯆꯤꯔꯥꯄꯨꯟꯖꯤ ꯂꯩꯔꯤ ꯇꯥ ꯄꯨꯛꯈꯤ ꯂꯩꯔꯤ ꯐꯖꯕ ꯐꯖꯕ ꯃꯐꯝ ꯑꯩ ꯑꯩꯅ ꯈꯜꯂꯤꯁꯦ ꯅꯣꯏ ꯅꯣꯏ ꯅꯣꯏ ꯑꯝꯇ ꯂꯥꯛꯍꯟꯅꯤꯡꯉꯤꯅꯦ ꯑꯩꯈꯣꯏ ꯅꯥꯎꯄꯥꯑꯣꯏ ꯇꯧꯔꯒ
ꯑꯩꯈꯣꯏ ꯇꯤꯝ ꯑꯃ ꯀꯟꯅ ꯁꯦꯝꯒꯠꯂꯤꯌꯦ ꯃꯔꯨꯞ ꯌꯥꯎꯔꯤꯌꯦ ꯑꯩꯈꯣꯏ ꯃꯔꯨꯞ ꯑꯃ ꯑꯆꯧꯕ ꯑꯃ ꯌꯥꯎꯕꯅꯦꯕ ꯑꯩꯈꯣꯏ ꯑꯩꯈꯣꯏ ꯇꯔꯨꯛ ꯄꯨꯜꯂꯤꯗꯅ
ꯍꯣꯏꯅꯦ
ꯑꯗꯨ ꯑꯩꯈꯣꯏ ꯄꯨꯟꯕꯗꯨꯗ ꯂꯨꯄꯥ ꯂꯤꯁꯤꯡ ꯃꯉꯥ ꯃꯉꯥ ꯊꯥꯡꯕꯅꯦ ꯃꯔꯨꯞ ꯑꯃ
ꯑꯥ
ꯑꯗꯨꯗꯣ ꯑꯩꯈꯣꯏ ꯄꯨꯟꯖꯤꯜꯂꯒ ꯂꯨꯄꯥ ꯂꯤꯁꯤꯡ ꯑꯃ ꯍꯧꯖꯤꯛ ꯂꯦꯝꯃꯒ ꯂꯩꯌꯦꯕꯀꯣ ꯊꯥ ꯃꯔꯤꯃꯨꯛ ꯁꯨꯔꯦꯕ ꯃꯔꯤꯃꯨꯛ ꯃꯉꯥꯃꯨꯛ ꯁꯨꯕ ꯑꯗꯨꯃꯥꯏꯅ ꯄꯨꯟꯖꯜꯂꯒ ꯑꯇꯣꯞꯄ ꯑꯃ ꯑꯩꯈꯣꯏ ꯁꯤꯒꯤ ꯂꯩꯀꯥꯏ ꯀꯔꯤꯗꯣ ꯁꯣꯒꯥꯄꯝꯒꯤ ꯕꯤꯁꯦꯗꯣ
ꯎꯝ ꯎꯝ ꯎꯝ
ꯑꯃ ꯀꯔꯤ ꯇꯧꯗꯣꯔꯤꯕ ꯍꯧꯖꯤꯛꯁꯤ ꯃꯔꯨꯞ ꯑꯃ ꯇꯥꯔꯤꯛ ꯇꯔꯥꯇꯔꯦꯠꯀꯤ ꯑꯃ ꯇꯥꯏ ꯅꯠꯇꯦ ꯇꯔꯥꯇꯦꯠ ꯅꯠꯇꯦ ꯀꯨꯟꯒꯤ ꯃꯥ ꯂꯣꯏꯗꯣꯔꯦꯕ ꯍꯟꯗꯛ ꯊꯥ ꯃꯊꯪ ꯊꯥꯗ ꯂꯣꯏꯗꯣꯏꯅꯦꯕ ꯑꯗꯨꯒꯤꯗꯣ ꯑꯩꯈꯣꯏꯅ ꯂꯦꯝꯃꯛꯄꯗꯨꯗꯒꯤ ꯑꯃꯨꯛ ꯈꯤꯇꯪ ꯀꯣꯟꯇ꯭ꯔꯤꯕ꯭ꯨꯁꯟ ꯃꯆꯥ ꯑꯃ ꯇꯧꯔꯒꯀꯣ ꯑ ꯑꯔꯥꯎꯟ ꯋꯥꯟ ꯂꯥꯛꯃꯨꯛ ꯇꯥꯔꯒꯗꯤ ꯏꯌꯥꯝꯕꯩ ꯃꯅꯥꯛꯇꯩ ꯀꯣꯏꯔ ꯂꯣꯏꯔꯦ ꯀꯩꯅꯣ ꯐꯠ ꯂꯥꯎꯅ ꯂꯥꯛꯑꯅꯤ
ꯌꯥꯏꯌꯦ ꯑꯗꯨ ꯌꯥꯏꯅꯦ
ꯁꯨꯃꯥꯏꯅ ꯂꯩꯔꯤꯌꯦ
ꯑꯩꯅ ꯈꯜꯂꯤꯁꯦ ꯑꯁꯦꯡꯕꯩꯅꯦ ꯌꯥꯝꯅ ꯊꯃꯣꯏ ꯁꯦꯡꯅ ꯌꯥꯝ ꯁꯦꯡꯉꯨꯗ ꯑꯩ ꯉꯝꯖꯕꯗꯨꯗꯤ ꯄꯥꯡꯖꯔꯅꯤ ꯑꯗꯨꯒ ꯅꯣꯏ ꯂꯥꯛꯇꯤ ꯂꯥꯛꯑꯣ ꯑꯗꯨꯒ ꯑꯩꯅ ꯂꯩꯔꯤꯉꯩꯗꯤ ꯑꯩ ꯑꯗꯨꯃꯛ ꯑꯗꯨꯨ ꯃꯇꯦꯡ ꯄꯥꯡꯉꯝꯅꯤ ꯑꯇꯩ ꯍꯌꯦꯡ ꯆꯠꯈ꯭ꯔꯒꯗꯤ ꯀꯩꯅꯣ ꯇꯧꯋꯤꯗꯅ ꯑꯗꯣ ꯑꯇꯣꯞꯄ ꯑꯍꯦꯟꯕꯗꯤ ꯑꯩꯅ ꯇꯁꯦꯡꯅ ꯍꯥꯏꯔꯗꯤ ꯍꯧꯖꯤꯛ ꯌꯥꯝꯅ ꯋꯥꯕ ꯃꯇꯥꯡ ꯑꯣꯏꯔꯤꯕꯅꯤꯅꯀꯣ ꯑꯩꯅ ꯍꯦꯟꯅ ꯄꯨꯊꯣꯛꯄꯗꯤ ꯉꯝꯗꯦꯕ ꯃꯔꯝꯗꯤ ꯍꯧꯖꯤꯛ ꯅꯪꯅꯁꯨ ꯈꯪꯉꯤ ꯅꯨꯡꯉꯥꯏ ꯑꯩ ꯇꯁꯦꯡꯅ ꯑꯩ ꯇꯁꯦꯡꯅ ꯂꯨꯄꯥ ꯂꯤꯁꯤꯡ꯫ ꯑꯥ ꯈꯔ ꯂꯦꯝꯖꯕ ꯄꯩꯁꯥ ꯈꯔ ꯂꯦꯝꯖꯕꯗꯨꯅ ꯉꯝꯗꯕꯅꯤꯅ ꯀꯩ ꯍꯥꯏꯇꯥꯔꯦ꯫ ꯅꯣꯏꯗꯗꯤ ꯑꯩꯅ ꯃꯇꯦꯡ ꯄꯥꯡꯕꯗꯣ ꯑꯩ ꯉꯝꯗ꯭ꯔꯦꯕ ꯍꯧꯖꯤꯛꯁꯦ꯫ ꯑꯩ ꯏꯁꯥꯒꯤꯐꯥꯎꯗ ꯀꯩ ꯍꯥꯏꯇꯥꯔꯦ ꯀꯣꯟꯅꯕ ꯐꯪꯖꯗꯕꯅꯤꯅ꯫ ꯀꯩ ꯍꯥꯏꯇꯥꯔꯦ ꯑꯗꯨꯅ ꯑꯇꯣꯞꯄ ꯑꯍꯦꯟꯕꯗꯤ ꯑꯩꯇꯣꯞ ꯇꯣꯞꯄ ꯑꯍꯦꯟꯕꯗꯤ ꯑꯩ ꯃꯇꯦꯡ ꯄꯥꯡꯒꯦ ꯑꯩꯅ ꯑꯉꯝꯕꯗꯨꯗꯤ ꯑꯩ ꯇꯁꯦꯡꯅ ꯄꯥꯡꯒꯦ ꯑꯗꯨꯒꯤꯗꯤ ꯑꯗꯨꯒ ꯍꯌꯦꯡ ꯑꯩꯅ ꯇꯨꯡꯒꯤ ꯑꯣꯏꯅ ꯀꯩꯅꯣ ꯇꯧꯔꯛꯑꯁꯨ ꯑꯩ ꯅꯣꯏꯗꯗꯤ ꯑꯗꯨꯝꯦꯟ ꯄꯥꯡ ꯃꯔꯝꯗꯤ ꯑꯩ ꯃꯤꯑꯣꯏꯕ ꯑꯃ ꯑꯣꯏꯅꯀꯣ꯫ ꯍꯥꯏꯗꯤ ꯅꯣꯏ ꯑꯥ ꯑꯥ ꯅꯣꯏꯒꯁꯨ ꯍꯤꯡꯃꯤꯟꯅꯔꯛꯏꯅꯤ ꯑꯗꯨꯗꯒꯤ ꯅꯣꯏꯒ ꯁꯨ ꯂꯩꯃꯤꯟꯅꯩꯅꯤ ꯆꯥꯎꯃꯤꯟꯅꯔꯛꯏꯅꯤ ꯑꯗꯨꯒꯤ ꯃꯊꯛꯇ ꯑꯩꯈꯣꯏ ꯂꯩꯀꯥꯏꯗꯁꯨ ꯆꯥꯎ ꯆꯥꯎꯖꯔꯛꯏꯅꯤ꯫ ꯑꯁꯤ ꯑꯁꯤꯃꯨꯛ ꯄꯦꯟꯕ ꯄꯨꯟꯁꯤꯗꯤꯗ ꯂꯩꯕꯗꯤ ꯅꯠꯇꯦ ꯇꯦꯕ ꯍꯥꯏꯗꯤ꯫ ꯅꯪꯅ ꯐꯅ ꯀꯩꯅꯣ ꯇꯧꯔꯨꯗꯅ ꯌꯥꯝꯅ ꯀꯩꯅꯣ ꯇꯧꯔꯨꯔꯒ ꯇꯣꯡ ꯍꯣꯝꯗꯣ ꯑꯣꯏꯅ ꯇꯥꯡꯖꯔ ꯂꯩꯇ꯭ꯔꯒ ꯑꯗꯨꯁꯨ꯫ ꯑꯩꯈꯣꯏ ꯂꯩꯀꯥꯏꯒꯤꯗ ꯑꯩꯅ ꯈꯪꯅꯖꯕ ꯑꯗꯨ ꯅꯨꯡꯁꯤꯖꯕ ꯑꯩꯕꯨ ꯄꯥꯝꯖꯕ꯫ ꯑꯗꯩ ꯍꯔꯥꯎꯃꯤꯟꯅꯕꯗꯨꯗꯤ ꯑꯗꯨꯐꯥꯎꯗꯤ ꯉꯝꯃꯤꯗ꯫
ꯍꯣꯏ꯫
ꯑꯗꯨ ꯑꯗꯨꯗꯒꯤ ꯑꯍꯦꯟꯕ ꯂꯩꯇꯦ ꯑꯩꯅ ꯐꯅ ꯁꯤꯗ ꯊꯕꯛ ꯑꯗꯨꯗꯒꯤ ꯃꯇꯦꯡ ꯃꯥꯡꯅꯕ ꯀꯌꯥꯝ ꯇꯧꯔꯒꯁꯨ ꯀꯩꯗꯧꯅꯨꯡꯗ ꯗꯤ ꯑꯩ꯫ ꯑ ꯂꯩꯅꯤ ꯈꯣꯠꯅꯤ ꯁꯤꯗ ꯈꯛꯇꯪ ꯂꯩꯅꯤ ꯑꯗꯨꯗꯩ ꯑꯗꯣꯝꯗ ꯈꯇꯪ ꯂꯩꯅꯤ ꯍꯥꯏꯕꯗꯨ ꯂꯩꯇꯔꯦꯗꯅ꯫
ꯃꯥꯅꯦ꯫
ꯑꯗꯨ ꯈꯛꯇꯪ꯫
ꯑꯣ ꯑꯗꯨ ꯑꯗꯨ ꯑꯗꯨꯅꯦ ꯑꯗꯨꯒꯤ ꯄ꯭ꯂꯥꯟ ꯑꯝ ꯆꯥꯎꯅ ꯂꯩꯔꯤꯕꯀꯣ ꯑ ꯑꯗꯨ꯫ ꯑꯗꯨ ꯃꯊꯪ ꯊꯥꯗꯒꯤꯗꯤ ꯍꯧꯔꯗꯣꯏ ꯃꯊꯪ ꯊꯥꯒꯤ ꯑꯃꯨꯛ ꯃꯊꯪ ꯊꯥ ꯇꯨ ꯃꯟꯁ ꯃꯨꯛꯇꯤ ꯇꯤ ꯑꯥ ꯑꯩꯈꯣꯏ ꯀꯩ ꯇꯧꯗꯧ ꯃꯥꯜꯂꯦꯕ ꯑꯗꯨꯝ ꯑꯥ ꯈꯔꯥ ꯂꯩꯒꯤꯗꯣꯏꯗꯤ ꯃꯥꯜꯂꯦꯕ ꯃꯣꯏꯒꯤ ꯍꯧꯔꯛꯄ ꯇꯥꯏꯃꯤꯡ ꯑꯝ ꯂꯩꯗꯅ ꯑꯗꯨꯗ ꯑꯗꯨꯃꯥꯏꯅ ꯑꯃ ꯌꯥꯎꯁꯜꯂꯒ ꯍꯥꯏꯕꯗꯤ ꯅꯍꯥ ꯑꯣꯏꯕꯅꯤꯅ ꯀꯩ ꯍꯥꯏꯅꯤ꯫ ꯈꯔ ꯇ꯭ꯔꯦꯚꯦꯜ ꯇꯧꯕꯁꯨ ꯄꯥꯝꯕ ꯍꯥꯏꯇꯥꯔꯦ꯫ ꯫ ꯅꯍꯥ ꯑꯣꯏꯍꯧꯔꯤꯉꯩꯁꯤꯗꯀꯣ ꯍꯌꯦꯡ ꯀꯔꯤ ꯈꯪꯅꯤ ꯊꯕꯛ ꯏꯪꯈꯥꯡ ꯑꯃ ꯐꯪꯈ꯭ꯔꯒꯁꯨ꯫ ꯀꯥꯏꯅꯔꯛꯇꯣꯏꯅꯦꯕ ꯑꯃꯃꯝ ꯁꯨꯝ ꯏꯌꯥꯝꯕꯣꯏ ꯀꯥꯏꯅꯔꯛꯏꯕ ꯁꯨꯃꯥꯏꯅ ꯑꯃꯃꯝ ꯀꯥꯏꯅꯈꯤꯗꯣꯏ ꯁꯛ ꯗꯤ ꯍꯌꯦꯡ ꯑꯩꯈꯣꯏ ꯄꯨꯂꯞ ꯄꯨꯜꯂꯒ ꯐꯣꯇꯣ ꯁꯨꯠ ꯄꯨ ꯑꯣꯏꯔꯣ ꯖꯔꯅꯤ ꯑꯃ ꯆꯠꯄꯒꯤ ꯇ꯭ꯔꯦꯚꯦꯜꯒꯤ ꯑꯥ ꯈꯇꯪ ꯅꯨꯡꯉꯥꯏꯕꯗꯣ꫰꫰
ꯑꯗꯨꯃꯨꯛ ꯄꯦꯟꯕ ꯂꯩꯇꯕꯅꯦ ꯑꯁꯦꯡꯕꯩꯅꯤ ꯑꯩꯅ ꯍꯥꯏꯁꯤꯅꯦ ꯅꯣꯏ ꯍꯥꯌꯦꯡ ꯌꯦꯡ ꯂꯥꯛꯄꯗ ꯌꯥꯝꯗ꯭ꯔꯕꯅ ꯆꯪꯕꯗ꯫ ꯃꯤ ꯑꯃꯅ ꯆꯪꯗꯣꯏꯁꯦ ꯀꯩ ꯍꯥꯏꯇꯥꯔꯦ ꯂꯨꯄꯥ ꯂꯤꯁꯤꯡ ꯑꯍꯨꯝꯅꯦꯕ꯫ ꯁꯤꯗꯒꯤ ꯆꯠꯈꯤꯕꯗꯨꯗꯤ ꯂꯤꯁꯤꯡ ꯑꯍꯨꯝ ꯂꯣꯏꯔꯦꯕꯀꯣ ꯑꯗꯨ ꯂꯥꯛꯄꯗ ꯂꯤꯁꯤꯡ ꯂꯤꯁꯤꯡ ꯑꯍꯨꯝꯒ ꯈꯔꯕꯨꯗꯤ ꯍꯦꯜꯂꯝꯛꯕꯅꯦꯕ ꯈꯕ꯭ꯔꯥ ꯃꯔꯤꯗꯤ ꯌꯧꯗꯕꯅꯦꯕ ꯑꯩ ꯈꯪꯉꯦꯕ ꯑꯗꯨꯗꯤ꯫ ꯌꯥꯝꯗꯔꯥꯕꯗ ꯂꯤꯁꯤꯡ ꯇꯔꯨꯛ꯫ ꯆꯪꯉꯦ ꯑꯗꯨꯒ ꯆꯠꯊꯣꯛ ꯆꯠꯁꯤꯟ ꯀꯣ ꯑꯇꯩꯇꯩ ꯆꯪꯉꯛꯄꯗ ꯈꯣꯠꯄꯗ ꯂꯨꯄꯥ ꯂꯤꯁꯤꯡ ꯑꯅꯤꯃꯨꯛ ꯆꯪꯕ ꯌꯥꯔꯦ ꯅꯣꯏ ꯃꯤ ꯃꯔꯤꯅ꯫
ꯑꯣ꯫
ꯀꯩꯅꯣ ꯇꯧꯔꯒ ꯆꯠꯄ ꯌꯥꯏ ꯑꯗꯨꯒ ꯑꯩꯈꯣꯏ ꯑꯩ ꯂꯩꯔꯤꯉꯩꯗꯗꯤ ꯇꯁꯦꯡꯅꯗꯤ ꯆꯠꯂꯍꯟꯅꯤꯡꯉꯦ꯫ ꯃꯔꯝꯗꯤ꯫ ꯍꯥꯏꯗꯤ ꯅꯣꯏꯗꯁꯨ ꯈꯔ ꯀꯥꯟꯅꯒꯗꯕ ꯑꯗꯨꯗꯩꯩ ꯊꯤꯕꯤꯕ ꯑꯗꯨꯏ ꯆꯦꯟꯕꯤꯕꯗꯣ꯫ ꯑꯩꯃꯛꯇꯁꯨ ꯁꯨꯇꯤ ꯊꯣꯛꯂꯛꯑꯒ ꯌꯥꯏꯗꯅ ꯍꯥꯏꯗꯤ ꯑꯩ ꯅꯨꯃꯤꯠ ꯅꯤꯅꯤ ꯍꯨꯝꯅꯤ ꯁꯨꯇꯤ ꯊꯣꯛꯀꯦ ꯂꯧꯒꯦꯅ ꯍꯥꯏꯔꯒ ꯑꯗꯨꯃꯥꯏꯅ ꯂꯧꯕ ꯌꯥꯏꯑꯕ ꯑꯗꯨꯃꯥꯏꯅ ꯇꯧꯔꯒ ꯑꯩꯅꯁꯨ ꯆꯦꯟꯕꯤ ꯈꯣꯠꯄꯤꯕꯗ
ꯌꯥꯏꯌꯦ ꯌꯥꯝ ꯆꯍꯤ ꯀꯌꯥ ꯂꯩꯈꯤꯗꯣꯏꯅꯣ
ꯆꯍꯤ ꯑꯍꯨꯝ ꯑꯍꯨꯝ ꯍꯥꯏꯁꯦ ꯍꯧꯖꯤꯛ ꯆꯍꯤ ꯑꯃ ꯃꯈꯥꯏꯃꯨꯛ ꯋꯥꯠꯂꯤ
ꯑꯃ ꯃꯈꯥꯏ ꯋꯥꯂꯦ ꯑꯗꯨꯗꯤ ꯅꯪꯅꯤ ꯑꯩꯈꯣꯏꯒꯤ ꯑ ꯁꯤꯖꯟꯁꯦ ꯀꯔꯝꯕꯅ ꯏꯅꯧ ꯅꯨꯡꯉꯥꯏꯕꯖꯥꯠꯅꯣ ꯍꯥꯏꯗꯤꯋꯤꯟ ꯋꯤꯟꯇꯔ ꯁꯝꯃꯔ ꯑꯇꯝ ꯂꯩꯗꯅ ꯁꯤꯒꯤꯁꯦ
ꯍꯧꯖꯤꯛꯀꯤꯁꯤꯅ ꯍꯌꯦꯡ ꯍꯧꯖꯤꯛꯀꯤꯁꯤ ꯑꯃ ꯅꯨꯡꯉꯥꯏꯔꯦꯀꯣ ꯍꯧꯖꯤꯛꯀꯤ ꯀꯩꯅꯣ ꯖꯨꯟ ꯁ꯭ꯋꯥꯏꯁꯤꯃ ꯅꯨꯡꯉꯥꯏꯔꯦ ꯑꯗꯨꯒ ꯏꯪꯗꯝ ꯌꯧꯔꯝꯗꯥꯏ ꯁꯦꯞꯇꯦꯝꯕꯔ ꯁ꯭ꯋꯥꯏꯁꯦ ꯑꯗꯨ ꯑꯁꯤ ꯑꯅꯤꯁ ꯅꯨꯡꯉꯥꯏꯔꯦ
ꯑꯣ ꯆꯥ ꯑꯗꯨꯗꯤ ꯈ꯭ꯋꯥꯏ ꯅꯨꯡꯉꯥꯏꯕ ꯖꯒꯥ ꯑꯣꯏꯗꯣꯏꯅꯤ ꯋꯤꯟꯇꯔ ꯃꯣꯏꯁꯦ ꯑ ꯋꯤꯟꯇꯔꯒꯤ ꯑꯩꯈꯣꯏꯒꯤ ꯁ꯭ꯅꯣꯒ ꯇꯥꯕꯗꯣ ꯑꯗꯨꯝꯕꯒꯗꯤ ꯂꯩꯇꯔꯣ ꯃꯣꯏꯖꯦ
ꯂꯩ ꯑꯗꯨꯅ ꯑꯗꯨꯅ ꯀꯔꯤ ꯍꯥꯏꯇꯥꯔꯦ ꯋꯤꯟꯇꯔ ꯁꯤꯖꯟꯗ
ꯑꯣ
ꯋꯟꯇꯔ ꯁꯤꯖꯟ ꯇꯣ
ꯑꯥ
ꯑꯗꯨꯝꯀꯥꯟꯗ ꯇꯥꯔꯛꯑꯦ
ꯑꯣ ꯌꯥꯏꯌꯦ ꯌꯥꯏꯌꯦ ꯑꯩꯈꯣꯏꯒꯤ ꯍꯣꯅꯤꯁꯨ ꯑꯥ ꯂꯤ ꯂꯩꯈꯤꯕꯅꯤꯅ ꯃꯥ ꯃꯥꯁꯨ ꯊꯣꯛꯂꯛꯇ꯭ꯔꯦꯕ ꯈꯣꯏꯒꯤ ꯃꯥꯁꯦ ꯊꯣꯛꯂꯛꯑꯒꯗꯤ ꯊꯣꯛꯂꯛꯄ ꯇꯥꯏꯃꯤꯡ ꯆꯞ ꯆꯥꯔꯒꯗꯤ ꯑꯍꯟꯕ ꯒꯤ ꯑꯍꯥꯥꯟꯕ ꯅꯠꯇ꯭ꯔꯒꯅ ꯑ ꯑꯅꯤ ꯁꯨꯕ ꯅꯠꯇ꯭ꯔꯒꯅ ꯑꯍꯨꯝ ꯁꯨꯕ ꯁ꯭ꯋꯥꯏꯁꯤꯗ ꯑꯩꯈꯣꯏ ꯃꯔꯨꯞꯁꯦ ꯊꯥꯁꯤꯅꯕꯗꯤ ꯂꯩꯌꯦꯕꯀꯣ ꯍꯥꯏꯗꯤ ꯑꯇꯣꯞꯄ ꯑꯃ ꯀꯩ ꯍꯥꯏꯅꯤ ꯑꯃ ꯑꯆꯧꯕꯒꯤ ꯑꯃ ꯑꯆꯧꯕꯒꯤꯗꯣ ꯃꯉꯥꯃꯨꯛ ꯊꯥꯡꯒꯠꯂꯦ ꯍꯥꯏꯕꯗꯣ ꯑꯗꯨꯒꯤꯗꯨꯅ ꯖꯃꯨ ꯀꯥꯁꯃꯤꯔ ꯁꯣꯝ ꯀꯥꯔꯒꯤꯜꯒꯤꯗꯣ
ꯎꯝ ꯎꯝ
ꯆꯠꯁꯦꯅ ꯑꯗꯨꯝ ꯄ꯭ꯂꯥꯟ ꯂꯩꯕ ꯍꯥꯏꯇꯥꯔꯦ ꯑꯗꯨꯅꯤ
ꯑꯗꯨꯣ ꯌꯥꯝꯅ ꯂꯥꯞꯅ ꯆꯠꯄ ꯍꯥꯏꯁꯦ ꯑꯩꯗꯤ ꯑꯗꯣꯝꯗꯕꯨ ꯆꯠꯀꯦꯅꯕꯨ
ꯑꯖ ꯀ ꯑꯖ ꯌꯥꯏꯌꯦ ꯃꯊꯪ ꯑꯗꯨꯅ ꯃꯊꯪꯒꯤ ꯑꯃꯨꯛ ꯑꯩꯈꯣꯏ ꯗꯤꯋꯥꯂꯤꯒꯤ ꯑꯃꯨꯛ ꯂꯣꯏꯁꯤꯜꯂꯛꯑꯒ ꯂꯩꯗꯅ ꯖꯅꯋꯥꯔꯤ ꯐꯦꯕꯋꯥꯔꯤ ꯏꯁꯋꯥꯥꯏ ꯅꯨꯡꯉꯥꯏ ꯇꯥꯏꯕꯤꯡꯗꯣ ꯑꯗꯨ ꯑꯗꯨ ꯑꯗꯨꯒꯤ ꯄ꯭ꯂꯥꯟ ꯂꯩ
ꯍꯣꯏꯅꯦ
ꯑ
ꯌꯥꯏ ꯌꯥꯏ ꯑꯗꯨ ꯈ꯭ꯋꯥꯏꯗꯒꯤ ꯅꯨꯡꯉꯥꯏꯕ ꯃꯐꯝꯝ ꯇꯥꯗꯣꯏꯅꯦ
ꯑꯗꯨꯅꯤ ꯑꯩꯗꯤ ꯉꯁꯤ ꯏꯌꯥꯝꯕ ꯐꯣꯟ ꯇꯧꯔꯨꯏꯁꯦ ꯑꯩꯗꯤ ꯉꯥꯛꯎꯔꯕꯅꯤꯅꯦ
ꯍꯣꯏꯗ ꯌꯥꯝ ꯇꯥꯡꯅꯕ ꯐꯣꯟ ꯇꯧꯔꯛꯄꯗꯨꯗ
ꯑꯇꯩꯗꯤ ꯈꯪꯗꯦꯗ ꯑꯩ ꯇꯁꯦꯡꯅꯗꯤ ꯍꯔꯥꯎꯋꯦ ꯑꯩ ꯀꯩ ꯅꯣꯏꯒ ꯋꯥꯔꯤ ꯁꯥꯟꯅꯔꯁꯨ ꯑꯗꯒꯤ ꯑꯦꯅꯤ ꯀꯅꯥꯅꯣꯝ ꯋꯥꯔꯤ ꯁꯥꯟꯅꯔꯁꯨ ꯑꯩ ꯑꯗꯨꯝ ꯋꯥꯔꯤ ꯁꯥꯟꯅꯔꯒ ꯍꯥꯏꯗꯤ ꯇꯥꯡꯅ ꯐꯪꯕꯅꯤꯅꯀꯣ
ꯑꯧ ꯑꯗꯨ ꯀꯩ ꯀꯃꯥꯏꯅ ꯇꯧꯔꯤꯒꯦ ꯍꯥꯏꯗꯤ ꯇꯨꯝꯃꯗꯣꯏꯔꯥ ꯅꯠꯇ꯭ꯔꯒꯅ ꯃꯄꯥꯟꯗ ꯊꯣꯛꯑꯒ ꯁꯨꯝ ꯀꯩ ꯇꯧꯈꯤꯗꯣꯏꯔ
ꯑꯇꯩꯗꯤ ꯀꯩꯝ ꯇꯧꯔꯔꯣꯏꯗ ꯇꯨꯝꯃꯗꯕꯅꯤ ꯉꯍꯥꯛꯇꯪ ꯂꯩꯔꯒ ꯄꯣꯠꯊꯥꯔꯗꯕꯅꯤ
ꯑꯣ ꯑꯆꯥ ꯑꯣ ꯍꯣ ꯐꯔꯦ ꯏꯌꯥꯝꯕ ꯑꯗꯨꯗꯤ ꯑꯩꯁꯨ ꯕꯣꯜꯗꯨ ꯍꯥꯏꯐꯦꯠ ꯌꯦꯡꯉꯨꯈꯤꯒꯦ ꯑꯗꯨꯗꯤ ꯑ ꯐꯨ ꯑꯥ ꯐꯨꯠꯕꯣꯜ ꯄꯨꯡ ꯇꯔꯥ ꯃꯈꯥꯏꯗꯒꯤ ꯍꯧꯋꯦꯅ ꯍꯥꯏ
ꯅꯣꯏ ꯄꯨꯂꯞ ꯌꯦꯡꯉꯨꯗꯣꯏꯔꯣ ꯍꯥꯏꯁꯦ
ꯌꯦꯡꯉꯨꯗꯣꯏꯅꯦ
ꯎꯝ ꯍꯣꯏ ꯀꯤꯁꯟꯗꯤ ꯌꯥꯎꯔꯣꯏꯗ꯭ꯔꯣ
ꯃꯣꯏ ꯂꯣꯏ ꯌꯥꯎꯗꯣꯏꯅꯦ
ꯑꯣ ꯅꯨꯡꯉꯥꯏꯅꯤꯍꯦ
ꯑ ꯍꯣ ꯐꯔꯦ ꯐꯔꯦ